ꯍꯜꯂꯣ
ꯍꯦꯜꯂꯣ
ꯍꯦꯜꯂꯣ
ꯇꯥꯕ꯭ꯔꯣ
ꯇꯥꯔꯦ ꯇꯥꯔꯦ
ꯌꯨꯝ ꯂꯩꯕ꯭ꯔꯣ ꯀꯥꯏ ꯂꯩꯒꯦ
ꯌꯨꯝ ꯂꯩꯇꯦꯗꯥ ꯍꯣꯁꯇꯦꯜ ꯂꯩꯗ
ꯌꯨꯝꯗꯒꯥ ꯑꯃꯇ ꯆꯠꯇ꯭ꯔꯕꯣ ꯅꯪꯕꯣ
ꯌꯨꯝꯗ ꯆꯠꯂꯨꯏ ꯀꯩꯅꯣ ꯑꯩ ꯂꯨꯍꯣꯡꯕꯩ ꯆꯠꯂꯨꯏꯗꯨꯗꯤ ꯑꯁ ꯂꯨꯍꯣꯡꯕꯩꯗꯨꯁꯨ ꯄꯩꯗꯅ ꯑꯩ
ꯂꯨꯍꯣꯡꯕ ꯍꯥꯏꯁꯦ ꯀꯅꯥꯏ ꯂꯨꯍꯣꯡꯕꯅꯣ
ꯑꯩꯈꯣꯏ ꯀꯩꯅꯣꯒꯤ ꯑꯩꯈꯣꯏꯕꯥꯒꯤ ꯃꯌꯥꯝꯕꯒꯤ ꯃꯆꯥ ꯅꯨꯄꯥ ꯂꯨꯍꯣꯡ ꯅꯣꯏ ꯅꯣꯏ ꯅꯣꯏ ꯅꯣꯏ ꯅꯣꯏꯗꯨꯅ ꯇꯥꯡ ꯀꯌꯥꯅꯣ ꯂꯨꯍꯣꯡꯕ ꯁꯦꯕꯦꯟꯇꯤꯟ ꯅꯠꯇ꯭ꯔꯥ
ꯑꯥ ꯑꯩꯈꯣꯏꯗꯨꯅ ꯇꯥꯡ ꯇꯔꯥꯇꯔꯦꯠ
ꯑꯩꯈꯣꯏꯅ ꯅꯥꯏꯟꯇꯤꯟ ꯇꯥꯕ
ꯑꯣ
ꯇꯨꯔꯦꯟꯗ ꯐꯝꯃꯤꯉꯩꯗ ꯂꯨꯍꯣꯡ ꯑꯁ ꯈꯪꯗꯦꯗ ꯌꯥꯝ ꯆꯥꯗꯦꯗ ꯂꯨꯍꯣꯡ ꯂꯣꯏꯕꯩ ꯁꯦꯕꯥ ꯉꯥꯛꯇꯪ ꯃꯣꯏ ꯕꯣꯔ ꯃꯥꯟꯅꯕꯩ ꯉꯥꯛꯇꯪ ꯇꯧꯁꯟꯅꯔꯝꯃꯦ ꯑꯗꯨꯒ ꯑꯩꯈꯣꯏ ꯇꯨꯔꯦꯟꯗꯨꯗ ꯇꯨꯌꯦꯟ ꯃꯄꯥꯟꯗꯨꯗ ꯑꯩꯈꯣꯏ ꯑꯍꯨꯝ ꯃꯔꯤ ꯐꯝꯕꯅꯤ ꯑꯩꯈꯣꯏ ꯃꯥꯅ ꯥꯊꯤꯂꯥꯛꯑꯦ ꯑꯩꯈꯣꯏ ꯄ꯭ꯔꯕꯤꯟ ꯌꯥꯎꯕ꯭ꯔꯌꯦ
ꯅꯪꯅ ꯐꯝꯃꯤꯉꯩꯗ
ꯑꯪ ꯍꯣꯏ ꯍꯣꯏ ꯍꯣꯏ ꯑꯃꯃꯝ ꯌꯥꯝ ꯂꯥꯞꯅꯗ꯭ꯔꯦ ꯑꯩꯈꯣꯏ ꯃꯥꯅ ꯑꯩꯈꯣꯏ ꯄ꯭ꯔꯕꯤꯟ ꯌꯥꯎꯕ꯭ꯔꯥꯌꯦ ꯑꯩꯅ ꯑꯩꯈꯣꯏ ꯀꯩꯅꯣꯒ ꯑꯩꯈꯣꯏ ꯑꯍꯟ ꯀꯥꯡꯕꯨꯗꯅ ꯑꯁ ꯌꯥꯎꯗꯦ ꯃꯊꯛꯇ ꯂꯩꯈꯤꯕꯅꯦ ꯍꯥꯏꯔꯒ ꯊꯥꯗꯣꯛꯈ꯭ꯔꯦ ꯑꯁ ꯑꯩ ꯃꯥꯏ ꯄꯥꯛꯊꯥꯔꯒ ꯂꯩ
ꯑꯗꯨꯝ ꯈꯪꯉꯦ
ꯌꯨꯝ ꯍꯟꯖꯟꯕꯗꯗꯤ ꯀꯩ ꯍꯥꯏꯔꯛꯄ
ꯑꯗꯨꯝ ꯈꯪꯉꯦ ꯀꯩꯅꯣ ꯍꯌꯦꯡ ꯆꯥꯎꯔꯒ ꯀꯩꯅꯣ ꯇꯧ ꯈꯣꯠꯂꯨ ꯉꯥꯡꯉꯦ ꯈꯔ
ꯎꯝ
ꯀ꯭ꯋꯤꯟꯇꯜꯒꯤ ꯁꯤ ꯃꯣꯝꯄꯥꯛꯁꯤ ꯍꯥꯏꯔꯛꯑꯣꯅꯦ
ꯅꯣꯏ ꯔꯣꯝꯒꯤꯅꯦ
ꯎꯝ
ꯀꯩꯅꯣ ꯍꯧꯖꯤꯛ ꯌꯥꯝ ꯐꯖꯈꯜꯂꯤꯅꯦ ꯑꯃ ꯂꯣꯛꯇꯥꯛꯀꯤ ꯍꯣꯝ ꯁ꯭ꯇꯦ ꯁꯦꯝꯅꯕꯗꯣ
ꯑꯥ ꯀꯔꯝꯕ ꯍꯣꯝ
ꯍꯥꯏꯕꯗꯤ ꯍꯣꯝ ꯁ꯭ꯇꯦꯕꯨꯗꯤ ꯃꯌꯥꯝ ꯂꯩꯗꯅ ꯑꯩꯈꯣꯏ ꯄ꯭ꯔꯕꯤꯟ ꯍꯣꯏꯗꯨ ꯁꯦꯝꯃꯦ ꯍꯥꯏꯗꯥꯏꯅꯦ
ꯃꯣꯏꯁꯦꯝꯕ ꯍꯥꯏꯁꯦ ꯈꯔ ꯇꯛꯊꯣꯛꯄ ꯑꯗꯩ ꯁꯨꯃꯥꯡ ꯃꯣꯏ ꯁꯨꯃꯥꯡꯗꯨꯒ ꯎꯕꯥꯛꯇꯣ ꯆꯥꯎꯅ ꯊꯥꯔꯒ ꯍꯥꯞꯅꯤꯒ ꯍꯥꯏꯕꯅꯤ
ꯎꯝ ꯑꯗꯣ ꯀꯩꯅꯣ ꯑꯇꯩ ꯑꯇꯩ ꯑꯇꯩ ꯂꯩꯔꯤꯕ ꯍꯣꯝ ꯇ꯭ꯁꯦ ꯃꯌꯥꯝꯗꯣ ꯑꯗꯨꯒ ꯁꯨꯝ ꯔꯤꯜꯁꯇ ꯑꯦꯞꯕꯤꯗ ꯀꯩꯗ꯫ ꯃꯤ ꯃꯌꯥꯝꯅ ꯀꯩꯅꯣ ꯇꯧꯔꯒ꯫ ꯕꯤꯗꯤꯑꯣ ꯅꯝꯃꯒ ꯊꯥꯒꯠꯂꯛꯄ ꯈꯣꯠꯂꯛꯄꯗꯣ ꯌꯥꯝ ꯅꯨꯡꯉꯥꯏꯗꯧꯕ ꯃꯥꯟꯕ ꯍꯥꯏꯇꯥꯔꯦ꯫
ꯄ꯭ꯔꯕꯤꯟ ꯍꯣꯏꯒꯤ ꯑ ꯃꯣꯏ ꯑꯇꯣꯞꯄ ꯁꯪ ꯀꯌꯥꯝ ꯃꯌꯥꯝ ꯇꯥꯟꯕ ꯌꯥꯎꯔꯝꯒꯅꯤ ꯄ꯭ꯔꯕꯤꯟ ꯅꯣꯏ ꯁꯪ ꯍꯟꯗꯛ ꯃꯣꯏ ꯃꯣꯏ ꯑꯍꯨꯝꯅꯤꯅ ꯇꯧꯃꯤꯟꯅꯩꯗꯣ꯫
ꯎꯝ ꯫
ꯃꯃꯥꯡ ꯊꯥꯒꯤ ꯂꯨꯄꯥ ꯂꯥꯛ ꯂꯥꯛ ꯑꯅꯤ ꯊꯥ ꯑꯃꯒꯤ꯫ ꯑꯗꯨ ꯃꯣꯏ ꯑꯍꯨꯝ ꯀꯌꯥ ꯀꯌꯥ ꯌꯥꯟꯅꯩꯅꯣ ꯈꯪꯗꯦ ꯂꯥꯛ ꯑꯅꯤ ꯂꯥꯛꯅꯤꯗꯨꯗ ꯈꯔ ꯀꯩꯅꯣ꯫ ꯌꯦꯟꯅꯔꯝꯃꯅꯤ ꯂꯥꯛꯑꯅꯤ ꯑꯗꯨꯗꯤ ꯌꯦꯡꯉꯣ ꯃꯣꯏ ꯁꯪꯗꯨꯗ ꯂꯥꯛꯑꯅꯤ꯫
ꯑꯥ꯫
ꯁꯪ ꯐꯖ ꯐꯖꯕ ꯁꯪ ꯐꯖ ꯐꯖꯕ ꯂꯩꯔꯤ ꯃꯌꯥꯝꯗꯨꯗꯤ ꯂꯥꯛ ꯑꯍꯨꯝ꯫ ꯃꯔꯤ ꯌꯧꯐꯠꯇꯗꯥꯢ ꯑꯗꯨꯏ ꯂꯥꯛꯑꯝꯒꯅꯦꯕ꯫
ꯂꯥꯛꯑꯝꯒꯅꯤ ꯑꯗꯣ ꯃꯣꯏ꯫ ꯁꯪꯒꯤ ꯄꯩꯁꯥꯗꯨꯗꯤ꯫ ꯑ ꯀꯩꯅꯣ ꯇꯧꯋꯦ ꯃꯣꯏ ꯊꯥꯗꯈꯤꯕ ꯄꯩꯁꯥꯁꯤꯡꯗꯣ ꯂꯥꯛ ꯑꯃ ꯃꯈꯥꯏ ꯑꯃ ꯃꯈꯥꯏ ꯑꯃ ꯂꯦꯞꯄ ꯃꯣꯏ ꯑꯍꯨꯝꯅ ꯃꯔꯤ ꯃꯈꯥꯏ ꯇꯥꯗ꯭ꯔꯥ꯫
ꯑꯗꯨ ꯃꯔꯤ ꯃꯈꯥꯏ ꯐꯥꯅ ꯆꯪꯈꯤꯗꯕꯅꯤꯗ꯫
ꯎꯝ ꯑꯗꯨ ꯑꯗꯨꯗꯣ ꯑꯗꯨꯝ ꯃꯍꯥꯛꯅ ꯍꯟꯖꯤꯟꯁꯦ ꯍꯥꯏ ꯑꯗꯨꯗꯤ꯫
ꯎꯝ
ꯄꯔꯕꯤꯟ ꯍꯣꯏꯗꯤ ꯄꯩꯁꯥ ꯄꯥꯏꯔꯦ ꯅꯦꯀꯣ ꯃꯗꯥꯎ ꯆꯨꯝꯒ꯭ꯔꯦꯅꯦ꯫
ꯑꯗꯣ ꯑꯁ ꯑꯗꯣ ꯑꯩꯗꯤ ꯈꯪꯗꯦꯗ ꯊꯨꯒꯥꯏꯔꯛꯇꯧ ꯃꯥꯜꯂꯤꯗ ꯑꯗꯨ ꯀꯩꯁꯨ ꯍꯧꯖꯤꯛ ꯀꯟꯅ ꯀꯩꯅꯣ ꯇꯧꯅꯈꯠꯂꯦ ꯑꯃꯨꯛ ꯃꯣꯠꯁꯜꯂꯦꯒ ꯑꯗꯨ ꯇꯧꯅꯩꯌꯦꯒ꯫ ꯇꯧꯅꯩ ꯃꯌꯥꯝꯁꯦ
ꯃꯣꯠꯄꯨꯗꯤ ꯃꯣꯠꯁꯜꯂꯛꯑꯦ ꯃꯣꯏꯒꯤꯗꯣ ꯑꯩꯈꯣꯏꯒꯤ ꯁꯔꯀꯥꯔꯒꯤ ꯀꯩꯅꯣꯝꯃ ꯅꯣꯞꯁ ꯑꯃ ꯌꯥꯎꯗꯕꯤꯗꯅꯦ ꯇꯧꯕꯅꯤꯅꯀꯣ ꯍꯥꯏꯗꯤ ꯇꯨꯔꯤꯁ ꯂꯥꯛꯄ ꯑꯗꯨ ꯁꯤꯗꯤ ꯇꯧꯕ ꯌꯥꯔꯣꯏ ꯈꯣꯠꯂꯣꯏꯅ ꯔꯦꯁꯇ꯭ꯔꯤꯛꯁꯟꯗꯣ ꯐꯖꯅ ꯑꯗꯥꯏꯒꯤ ꯂꯩꯀꯥꯏ ꯊꯝꯃꯕꯨꯗꯤ ꯐꯩ ꯑꯗꯨꯕꯨ ꯑꯩꯅ ꯑꯆꯦꯠꯄ ꯂꯩꯗꯅ꯫
ꯎꯝ
ꯀꯣꯏꯕ ꯆꯠꯄꯕꯨꯗꯤ ꯀꯩꯁꯨ ꯅꯠꯇꯕ ꯑꯗꯨꯗꯁꯤ ꯌꯨꯝ ꯀꯩꯀꯥ ꯐꯖꯅ ꯃꯣꯏꯅ ꯁꯦꯝꯃꯝꯃꯤꯕ ꯑꯩꯈꯣꯏꯒꯤ ꯌꯨꯁ ꯇꯧꯔꯝꯕ ꯑꯗꯒꯤ ꯂꯣꯛꯇꯥꯛꯀꯤ ꯏꯁꯤꯡꯗ ꯀꯌꯥꯝ ꯌꯥꯝꯅ ꯃꯣꯠꯍꯟꯕ ꯀꯩꯀꯥ ꯇꯧꯕꯗꯣ ꯊꯥꯎꯅ ꯆꯤꯡꯕ꯫ ꯁꯤꯖꯤꯟꯅꯔꯝꯃꯤꯗꯅ ꯑꯗꯨꯅ ꯑꯥꯎꯠꯂꯦꯠꯇꯨꯅ ꯀꯗꯥꯏꯗ ꯊꯥꯗꯣꯛꯄ ꯈꯣꯠꯇꯣꯛꯄ ꯍꯥꯏꯕꯅꯆꯤꯡꯕꯗꯣ ꯑꯗꯨꯗꯣ ꯑꯗꯨꯗꯒꯤ ꯀꯅꯥꯥ ꯈꯪꯅꯤ ꯃꯣꯏꯅ ꯊꯝꯃꯤꯕ ꯑꯥꯎꯠꯂꯦꯠꯇꯨ ꯌꯨ ꯈꯣꯠꯇꯅ ꯑꯃꯨꯛ ꯀꯩꯅꯣ ꯇꯧꯔꯣꯅꯦ ꯁꯣꯏꯒꯤꯗꯅ ꯀꯥꯏꯗꯅ ꯑꯗꯨ ꯐꯠꯇ ꯍꯧꯗꯤ ꯃꯌꯥꯝꯗꯣ ꯑꯗꯨꯅ ꯍꯦꯟꯅ ꯃꯣꯠꯁꯤꯜꯂꯛꯀꯗ꯭ꯔꯥ ꯍꯥꯏꯗꯣ ꯑꯗꯨꯒꯤꯁꯨ ꯂꯩꯔꯦ꯫
ꯄꯔꯃꯤꯠ ꯃꯣꯏꯅ ꯄꯔꯃꯤꯠ ꯄꯥꯏꯔꯗꯤ ꯐ ꯄꯔꯃꯤꯠꯁꯦ ꯄꯤꯗ ꯃꯥꯜꯂꯦ ꯈꯪꯗꯦ ꯄꯔꯃꯤꯠ ꯄꯔꯃꯤꯠ ꯇꯥꯟꯅꯕꯗꯣ ꯄꯩꯁꯥꯅꯦꯕ꯫ ꯁꯔꯀꯥꯔꯒꯤ ꯄꯔꯃꯤꯠ ꯇꯥꯟꯅꯕꯒꯤꯗꯁꯨ꯫
ꯎꯝ ꯄꯔꯃꯤꯠ ꯇꯥꯟꯅꯕꯗꯣ
ꯑꯩꯅ ꯁꯨꯝ ꯍꯪꯕꯗꯗꯤ ꯃꯣꯏꯗꯣ ꯂꯧꯗ꯭ꯔꯤꯗꯤ ꯍꯥꯏꯕ꯭ꯔ ꯀꯩꯅꯣꯝ ꯍꯥꯢ
ꯍꯟꯗꯛ ꯇꯥꯡ ꯇꯔꯥꯃꯥꯊꯣꯏꯗ
ꯑ ꯇꯥꯡ ꯇꯔꯥꯃꯥꯊꯣꯢ ꯀꯩꯗꯧꯕ
ꯇꯥꯡ ꯇꯔꯥꯃꯥꯊꯣꯏꯗ ꯑꯃꯨꯛ ꯀꯥꯔꯛꯇꯣꯢꯅꯦ ꯃꯥ ꯃꯁꯝ ꯊꯥꯅꯤꯅ ꯇꯥꯡ ꯇꯔꯥꯃꯥꯊꯣꯏꯗ ꯊꯥꯗꯣꯏꯅꯦ ꯑꯩ ꯑꯗꯨꯝ ꯅꯣꯡ ꯅꯤꯅꯤꯃꯨꯛ ꯂꯩꯔꯝꯕꯅꯤꯁꯤꯗ ꯑꯗꯨ ꯁꯝ ꯊꯥꯔꯤ ꯃꯥ ꯍꯧꯖꯤꯛ ꯀꯔꯤꯝ ꯆꯥꯟꯔꯝꯃꯔꯣ ꯑꯩ ꯈꯪꯉꯦ ꯍꯧꯖꯤꯛ ꯃꯥ ꯀꯔꯤ ꯀꯔꯤ ꯑꯝꯇ ꯆꯥꯔꯝꯃꯔꯣꯏ ꯍꯥꯏꯗꯤ ꯁꯝ ꯊꯥꯗ꯭ꯔꯤ ꯃꯃꯥꯡ ꯗꯦꯠ ꯑꯦꯂꯕꯦꯟꯗ ꯗꯦꯠ ꯑꯦꯂꯕꯦꯟꯗꯨꯒꯤ ꯃꯃꯥꯡ ꯍꯞꯇꯥ ꯑꯃꯗꯤ ꯀꯔꯤꯝ ꯆꯥꯕ ꯌꯥꯗꯦꯕ ꯀꯩꯀꯩ ꯍꯥꯕꯤꯖꯥꯕꯤ ꯀꯩꯀꯩ ꯆꯥꯕꯤ ꯌꯥꯗꯦꯕ ꯑ ꯊꯥꯥ ꯊꯥꯔ ꯃꯇꯨꯡꯐꯥꯎ ꯆꯥꯗꯣ ꯃꯥꯟꯗꯦ ꯈꯜꯂꯦ ꯆꯥꯕ ꯌꯥꯈꯤꯗꯣ ꯃꯥꯟꯗꯦ ꯆꯤꯟꯖꯥꯛ ꯀꯩꯀꯩ
ꯐꯔꯇꯥꯏ ꯑꯣꯏꯍꯜꯂꯣ ꯍꯥꯏꯕꯅꯤꯅꯦ
ꯑꯝ ꯋꯥꯅ ꯈꯥꯡꯉꯝꯃꯅꯤꯃꯥ
ꯎꯝ ꯃꯆꯤꯟꯗꯨ ꯃꯔꯦꯡ ꯃꯔꯦꯡ ꯆꯠꯂꯝꯃꯅꯤ
ꯍꯤ
ꯗꯣ ꯀꯩꯅꯣ ꯅꯣꯏ ꯔꯣꯝꯒꯤꯅꯦ
ꯑꯥ
ꯀꯩꯅꯣꯒꯤ ꯑꯩꯈꯣꯏꯒꯤ ꯐꯨꯝ ꯅꯝꯕꯤ ꯍꯥꯏꯕ꯭ꯔꯥ ꯀꯩꯅꯣ ꯉꯥ ꯐꯥꯕꯗ ꯑꯃ ꯂꯩꯗꯅ
ꯎꯝ ꯐꯨꯝꯅꯝꯕ
ꯐꯨꯝ ꯅꯝꯕꯗꯣ ꯑꯗꯨꯗꯣ ꯀꯃꯥꯏꯅ ꯇꯧꯅꯒꯦꯕ ꯃꯌꯥꯝꯅ ꯁꯨꯝ ꯚꯤꯗꯤꯑꯣꯗ ꯊꯥꯕ ꯌꯦꯡꯕ ꯌꯥꯝ ꯅꯨꯡꯉꯥꯏꯕꯀꯣ ꯍꯤꯒ ꯇꯣꯡꯅꯔ ꯂꯩꯕꯗꯣ ꯑꯗꯨꯒꯤ ꯐꯨꯝꯅꯝꯕꯁꯦ ꯀꯃꯥꯏꯅ ꯇꯧꯗꯣꯏꯅꯣꯗꯨ ꯅꯪꯅꯥ ꯈꯤꯇꯡ ꯍꯥꯏꯔꯛꯎꯕ
ꯃꯐꯝ ꯖꯒꯥ ꯑꯃ ꯀꯩꯅꯣ ꯇꯧꯔꯅꯤ ꯑꯗꯨꯒ ꯏꯟ ꯏꯟꯁꯦ ꯊꯥꯗꯔꯅꯤꯗꯅ ꯏꯟꯖꯦ ꯊꯗꯔꯒ ꯈꯔ ꯑꯗꯨꯝ ꯈꯔ ꯌꯥꯝ ꯇꯧꯕꯁꯨ ꯅꯠꯇꯦ ꯈꯔ ꯑꯗꯨꯝ ꯏꯟꯖ ꯊꯥꯗꯔꯒ ꯈꯔ ꯋꯥꯗ ꯋꯥꯗ ꯇꯧꯔꯒ ꯏꯟꯁꯦ ꯈꯔ ꯋꯥꯡꯈꯠꯂꯒ ꯊꯝꯃꯅꯤꯗꯅ
ꯑ
ꯑꯗꯨꯒ ꯅꯣꯡꯅꯤꯅꯤ ꯉꯁꯤꯅ ꯉꯁꯤꯅ ꯅꯨꯃꯤꯠ ꯍꯨꯝꯅꯤꯃꯨꯛ ꯆꯪꯕꯅꯦꯕ ꯅꯝꯕꯁꯦ
ꯎꯝ
ꯏꯟꯁꯣꯟꯒꯦ ꯍꯥꯏꯔꯗꯤ ꯅꯣꯡꯃ ꯑꯃꯅ ꯆꯔꯥꯡꯁꯦ ꯑꯗꯥꯏꯒꯤ ꯆꯔꯥꯡꯗꯤ ꯂꯣꯏ ꯐꯣꯏꯔꯅꯤ ꯑꯗꯨꯒ ꯅꯣꯡꯃ ꯑ ꯑꯃꯅ ꯉꯥ ꯑꯗꯥꯏꯗꯣ ꯃꯆꯤꯟꯖꯥꯛ ꯊꯥꯛꯑꯅꯤꯀꯣ ꯉꯥ ꯆꯥꯉꯥ ꯂꯩꯅꯕ ꯑꯗꯨꯒꯤ ꯅꯣꯡꯉꯥꯟꯕ ꯍꯨꯝꯅꯤꯖꯨꯕꯗ ꯁꯣꯟꯗꯣꯏꯕ ꯃꯣꯏ ꯃꯣꯏ ꯒ꯭ꯔꯨꯞ ꯒ꯭ꯔꯨꯞ ꯂꯩ ꯑ ꯑꯃꯅ ꯁꯣꯟ ꯑꯃꯅ ꯁꯣꯟꯕꯗ ꯑꯃꯅ ꯃꯇꯦꯡ ꯄꯥꯡꯗꯣꯏꯕ ꯑꯃꯒꯤꯁꯨ ꯁꯣꯕ ꯑꯗꯨ ꯉꯥ ꯅꯨꯡꯗꯥꯡꯅ ꯄꯥꯔꯇꯤ ꯏꯟ ꯁꯣꯟꯕ ꯌꯥꯎꯔꯨꯁꯤꯅ ꯃꯣꯏ ꯄꯥꯔꯇꯤ ꯁꯦꯝꯗꯣꯏꯅꯦ
ꯑꯗꯣ ꯊꯥꯗꯔ ꯊꯝꯕꯁꯦ ꯏꯟꯒꯤ ꯃꯄꯥꯛꯁꯦ ꯑꯆꯧꯕꯁꯦ ꯃꯈꯥꯗ ꯄ ꯇꯥꯍꯟꯈꯤꯗꯣꯢꯔꯕ
ꯇꯥꯍꯟꯗꯣꯏꯅꯦ ꯅꯨꯡ ꯅꯨꯡ ꯂꯣꯏ ꯀꯩꯅꯣ ꯇꯧꯗꯣꯏꯅꯦ
ꯑꯣ ꯆꯔꯥꯡꯁꯤ ꯂꯣꯏ ꯄꯨ ꯊꯝꯃꯒ ꯇꯥꯍꯟꯗꯣꯏꯅꯦꯕ
ꯎꯝ ꯑꯗꯨꯒ ꯃꯣꯏ ꯃꯤ
ꯎꯝ ꯑꯗꯨꯝ ꯆꯥꯡꯆꯠꯇ ꯂꯨꯄꯥ ꯂꯤꯁꯤꯡ ꯑꯃꯨꯛꯃꯨꯛ ꯁꯣꯟꯕꯗ ꯃꯣꯏ ꯂꯤꯁꯤꯡ ꯀꯨꯟꯊ꯭ꯔꯥ ꯐꯪꯕ ꯌꯥꯎꯏ ꯂꯤꯁꯤꯡ ꯇꯔꯥꯗꯪ ꯐꯪꯕꯁꯨ ꯌꯥꯎꯋꯤ ꯉꯥ ꯐꯥꯕ ꯐꯥꯕꯗꯩ ꯆꯥꯡ ꯀꯩꯅꯣ ꯇꯧ
ꯑꯣ ꯑꯗꯣ ꯑꯥ ꯉꯁꯥꯏꯒꯤ ꯐꯨꯝ ꯅꯝꯐꯝ ꯖꯒꯥꯥꯟꯁꯦ ꯂꯣꯛꯇꯥꯛꯀꯤ ꯃꯄꯥꯜꯋꯥꯏꯗ ꯇꯧꯕ꯭ꯔꯥ ꯅꯠꯇ꯭ꯔꯒꯅ ꯈꯔ ꯂꯥꯞꯅ ꯆꯠꯊꯣꯛꯑꯗꯤ ꯑꯩꯈꯣꯏꯒꯤ ꯏꯁꯤꯡꯗꯣ ꯑꯗꯨꯝ ꯂꯨꯏꯗꯅꯀꯣ ꯂꯦꯞ ꯐꯪꯗꯕꯕꯥꯎ ꯌꯥꯎꯋꯤꯗꯅ ꯑꯗꯥꯏ ꯃꯄꯥꯗꯨꯗ ꯑꯗꯣ ꯏꯔꯦꯞ ꯐꯪꯗꯕ ꯖꯒꯥꯗꯨꯗꯤ ꯀꯃꯥꯏꯅ ꯆꯔꯥꯡ ꯐꯣꯏꯗꯠꯀꯦ
ꯑ ꯃꯣꯏ ꯆꯉꯥꯛꯅ ꯇꯧꯔꯣ ꯀꯩꯅꯣ ꯇꯧꯔꯣ ꯐꯣꯏꯕꯁꯨ ꯌꯥꯎꯕꯅꯦ ꯆꯩꯉꯥꯛꯅ ꯈꯪꯗꯦ ꯆꯩꯉꯥꯛꯇ ꯏꯟꯁꯤꯜꯂꯒ ꯐꯣꯏꯕꯁꯨ ꯌꯥꯎꯕꯅꯦ
ꯆꯩꯉꯥꯛ ꯇꯧꯔꯒ ꯏꯟꯁꯤꯜꯂꯒ ꯍꯥꯏꯔꯣ
ꯎꯝ
ꯎꯝ ꯑꯗꯨꯗꯤ ꯀꯩꯅꯣ ꯇꯧꯔꯦꯀꯣ
ꯑꯁ ꯉꯥꯒꯥꯁꯦ ꯑꯃꯨꯛ ꯑꯃꯨꯛ ꯉꯥꯒꯥꯁꯦ ꯑꯃꯨꯛ ꯑꯆꯧ ꯑꯆꯧ ꯌꯥꯎꯕꯅꯦ
ꯑꯗꯣ ꯂꯧꯇꯥꯛꯀꯤ ꯉꯥꯗꯅꯦ ꯑꯗꯨꯃꯥꯏꯅ ꯅꯝꯃ ꯐꯥꯔꯛꯄꯗꯅꯦ ꯀ꯭ꯋꯥꯏ ꯆꯎꯕ ꯅꯪꯅ ꯊꯦꯡꯅꯕꯗ ꯀꯦꯖꯤ ꯀꯌꯥꯃꯨꯛ ꯌꯥꯝꯅ ꯇꯥꯕ ꯉꯥ ꯐꯥꯕ ꯌꯥꯎꯒꯔꯒꯦ ꯀꯔꯤ ꯉꯥꯗꯣ
ꯀꯦꯖꯤ ꯒ꯭ꯔꯥꯁ ꯀꯥꯞꯇꯅꯤꯗ ꯀꯦꯖꯤ ꯇꯔꯥꯃꯨꯛ ꯇꯥꯕꯃꯨꯛꯇꯤ ꯊꯦꯡꯅꯔꯦ
ꯑ ꯒꯥꯔꯁꯍꯥꯞꯇ
ꯎꯝ
ꯆꯥꯎꯔꯦꯍꯦ ꯑꯗꯨꯗꯤ ꯀꯦꯖꯤ ꯇꯔꯥ ꯇꯥꯕꯗꯤ
ꯆꯥꯎꯑꯦ ꯍꯥꯎꯗꯤ ꯍꯥꯎꯔꯗꯕꯅꯦ
ꯑꯗꯨ ꯉꯥꯗꯨꯗꯤ ꯆꯤꯛꯄꯗꯕꯨ ꯊꯨꯝꯕ ꯑꯃ ꯌꯥꯎꯔꯦꯅꯦꯍꯦ ꯃꯟꯗ
ꯍꯥꯏꯗꯤ ꯉꯥ ꯃꯆꯤꯟꯖꯛ ꯊꯥꯛꯄ ꯅꯠꯇꯕꯅꯤꯅ ꯗꯥꯏꯔꯦꯛ ꯀꯩꯅꯣ ꯑꯣꯏꯅ ꯐꯥꯕꯅꯤꯅ ꯍꯥꯎꯔꯗꯧꯅꯦ ꯑꯗꯨꯒꯨꯝ ꯉꯥꯗꯨꯗꯤ
ꯑꯗꯨꯒ ꯃꯣꯏꯅ ꯑꯩꯈꯣꯏꯒꯤ ꯑ ꯀꯩꯅꯣꯗ ꯕ꯭ꯂꯣꯛ ꯅꯝꯕ ꯀꯥꯡꯕꯨꯅꯅꯦ
ꯎꯝ
ꯉꯥꯄ꯭ꯔꯨꯝ ꯑꯃ ꯐꯨꯝ ꯃꯔꯛꯇꯒ ꯍꯤ ꯍꯣꯜꯂ ꯆꯠꯂꯒꯅꯦ ꯉꯥꯄꯨꯔꯨꯝ ꯑꯃ ꯐꯥꯕꯤ ꯆꯠꯄꯤꯗꯣ ꯈꯣꯏ ꯊꯥꯛꯑꯒ
ꯎꯝ ꯃꯄꯨꯡ ꯈꯣꯏ
ꯑꯥ ꯑꯗꯨꯅ ꯀꯗꯥꯏ ꯖꯒꯥꯗꯅꯣ ꯆꯠꯂꯤꯁꯤꯅ
ꯑꯗꯨꯗꯤ ꯎꯝ ꯈꯪꯗꯦ ꯈꯪꯔ ꯐꯨꯝꯗꯤ ꯂꯩꯕ ꯖꯒꯥ ꯖ ꯊꯥꯅꯕꯅꯦ ꯑꯩꯈꯣꯏ ꯑꯩꯈꯣꯏ ꯂꯩꯀꯥꯏꯒꯤ ꯑꯣꯏꯅꯗꯤ ꯊꯥꯅꯗꯦ ꯑꯦ ꯄ꯭ꯔꯕꯤꯟ ꯍꯣꯏꯔꯣꯝ ꯊꯥꯅꯩ ꯉꯥꯄꯨꯡ ꯈꯣꯏ ꯌꯥꯝ ꯊꯥꯅꯕꯁꯦ
ꯑꯗꯨꯒꯤ ꯐꯨꯝꯗꯤ ꯂꯩꯕ ꯖꯒꯥꯁꯦ ꯃꯌꯥꯏꯋꯥꯏꯗ ꯂꯩꯕ ꯐꯨꯝꯗꯤ ꯃꯌꯥꯏꯋꯥꯏꯗ ꯂꯩꯕ ꯐꯨꯝꯗꯤ ꯑꯣꯏꯔꯒ ꯅꯠꯇ꯭ꯔꯅ ꯃꯇꯥꯏꯋꯥꯏꯗ ꯌꯨꯝ ꯇꯥꯕ ꯎꯝ ꯑꯗꯨꯒꯤ ꯉꯥꯄꯨꯡ ꯐꯥꯔꯛꯄꯗꯣ
ꯎꯝ
ꯑꯗꯨ ꯌꯥꯝ ꯍꯥꯎꯗ ꯃꯥꯟꯕ ꯍꯥꯏꯇꯥꯔꯦ ꯃꯣꯏ ꯉꯥꯄꯨꯨꯝꯗꯣ
ꯎꯝ ꯉꯥꯄꯔꯨꯝ ꯆꯥꯁꯤꯔꯣ ꯄ꯭ꯔꯕꯤꯟ ꯀꯥꯔꯛꯄꯗꯨꯗ ꯉꯥꯄꯔꯨꯝ ꯁꯤꯡꯒꯔꯒ ꯃꯥꯅ ꯇꯥꯡ ꯇꯔꯥꯃꯥꯊꯣꯏꯗ ꯌꯥꯥꯕ꯭ꯔꯣ ꯆꯥꯖꯤꯔꯕ ꯫
ꯌꯥꯏꯅꯦ ꯉꯄꯔ꯭ꯨꯝ ꯐꯪꯒꯗ꯭ꯔꯥ ꯍꯪꯉꯨꯅꯦ
ꯎꯝ ꯋꯥꯠꯂꯤꯉꯩꯗ ꯁꯤꯡꯗꯨꯅꯤ ꯑꯗꯨꯗꯤ ꯐꯪꯅꯤ ꯀꯩꯅꯣ ꯍꯥꯏꯗꯤ ꯅꯨꯃꯤꯠꯇꯨꯗ ꯑꯗꯨꯝ ꯍꯥꯟꯒ ꯊꯤꯔꯗꯤ ꯐꯪꯁꯨ ꯐꯪꯉꯣꯏ ꯅꯣꯡ ꯅꯤꯅꯤ ꯋꯥꯠꯂꯤꯉꯥꯏꯗꯩ ꯁꯤꯡꯉ ꯃꯥꯏ ꯇꯥꯡ ꯇꯔꯥꯃꯊꯣꯏꯗ ꯀꯥꯏ
ꯀꯦꯖꯤꯗ ꯀꯌꯥꯃꯨꯛꯀ ꯄꯤ ꯍꯥꯏꯒꯦ
ꯀꯦꯖꯤꯗ ꯆꯅꯤꯌꯥꯡꯈꯩ ꯑꯗꯥꯏꯟ ꯄꯤ
ꯑꯗꯨꯗꯤ ꯁꯤꯡꯉꯨ ꯌꯥꯏ ꯀꯩꯅꯣ ꯆꯥꯖꯤ
ꯎꯝ ꯁꯥꯏ ꯕꯖꯥꯔꯗ ꯌꯣꯟꯕ ꯉꯥꯄꯔ꯭ꯨꯝꯗꯤ ꯆꯥꯅꯤꯡꯗꯦ ꯍꯥꯏꯕ ꯃꯣꯏ ꯑꯥ ꯑꯥꯎꯠꯂꯦꯠꯇꯒ ꯌꯣꯛꯄꯅꯦ ꯍꯥꯏꯕ ꯇꯨꯒꯨꯖꯩ ꯍꯥꯏꯕ ꯑꯥꯗꯩ ꯐꯥꯕ ꯑꯣꯏ ꯆꯥꯅꯤꯡꯉꯤ
ꯑꯩ ꯕꯖꯥꯔꯗ ꯌꯣꯟꯕꯗꯨꯗꯤ ꯀꯥꯏ ꯀꯔꯤ ꯀꯔꯤ ꯊꯥꯗꯩꯅꯣꯁꯨ ꯈꯪꯕ ꯅꯠꯇꯦꯗ ꯇꯜꯂꯤꯗ꯫
ꯑꯣ ꯍꯣꯏ ꯍꯣꯏ ꯒꯌ꯭ꯥꯟ ꯇꯥꯗꯤ
ꯎꯝ ꯑꯗꯣ ꯀꯩꯅꯣ ꯇꯧꯕꯗꯣ ꯅꯣꯏ ꯑꯗꯣꯝꯒꯤ ꯉꯥꯄꯔ꯭ꯨꯝ ꯆꯥꯕꯖꯦ ꯑꯩꯅ ꯁꯨꯝ ꯈꯟꯕꯗꯣꯀꯣ ꯉꯄꯨꯝ ꯑꯈꯣꯏ ꯁꯥꯏ ꯆꯥꯕꯖꯤ ꯉꯥꯄꯨꯝ ꯃꯀꯨꯖꯦ ꯍꯩꯕꯣꯡ ꯃꯅꯥꯒ ꯇꯧꯔꯒ ꯁꯤꯠꯂꯦꯕꯀꯣ ꯎꯠꯀꯒ ꯍꯥꯞꯄꯒ ꯅꯣꯏ ꯑꯁꯣꯝꯒꯤ ꯃꯣꯏꯅ ꯕ꯭ꯂꯣꯛ ꯅꯝꯃꯛꯄꯗꯒꯥꯡ ꯉꯄꯨꯝ ꯆꯥꯕꯗꯨꯗꯤꯅꯦ ꯃꯅꯨꯡꯒꯤ ꯃꯥꯒꯤ ꯀꯩꯅꯣꯗꯣ ꯃꯔꯤꯜ ꯀꯩꯀꯥ ꯂꯧꯊꯣꯛꯈ꯭ꯔꯒꯅꯦ ꯑꯗꯨꯝ ꯃꯀꯨꯁ ꯇꯕꯤꯗ ꯆꯞ ꯆꯞ ꯆꯞ ꯀꯛꯊꯠꯂꯒ ꯑꯗꯨꯝ ꯆꯥꯏ ꯍꯥꯏꯕ
ꯈꯪ ꯗꯥꯏꯅꯖꯨ ꯆꯥꯅꯩ ꯑꯗꯨ ꯁꯤꯠꯂ ꯎꯠ ꯇꯧꯔ ꯁꯤꯠꯂꯒꯁꯨ ꯆꯥꯅꯩ꯫
ꯎꯝ ꯑꯗꯣ ꯑꯩ ꯃꯀꯨ ꯌꯥꯎꯔ ꯆꯥꯕꯤꯗꯣ ꯑꯗꯨꯗꯤ ꯍꯩꯅꯗꯧ ꯃꯥꯟꯗꯦꯉꯣ ꯍꯥꯎꯕꯔ꯭ꯗꯤ ꯈꯪꯗꯦꯀꯣ ꯊꯥꯎꯗꯕꯨꯗꯤ ꯉꯧꯒꯔ꯭ꯗꯤ ꯆꯞꯄꯨꯗꯤ ꯃꯥꯟꯅꯔꯝꯃꯦꯕꯣ ꯃꯀꯨꯗꯣ ꯌꯥꯝ ꯍꯪꯒꯣꯏꯕ ꯍꯥꯏꯇꯥꯔꯦ ꯎꯕꯗ
ꯈꯣꯏ ꯃꯉꯥꯥꯟꯖꯨ ꯈꯣꯏ ꯃꯉꯥꯟꯖꯨ ꯂꯥꯏ ꯅꯨ ꯂꯥꯏ ꯅꯨꯡꯁꯤꯠ ꯈꯔ ꯂꯩꯕꯅꯤꯅ ꯉꯄꯨꯝ ꯆꯥ ꯌꯥꯗꯕꯅꯦ ꯑꯗꯨ ꯅꯍꯥꯟꯃꯨꯛ ꯅꯍꯥꯃꯨꯛ ꯈꯣꯏ ꯔꯣꯕꯤꯟ ꯍꯣꯏꯔꯣꯝ ꯆꯠꯄ ꯉꯥꯄ꯭ꯔꯨꯝ ꯆꯥꯏ ꯑꯗ ꯆꯥꯈꯤꯕꯅꯦ ꯑꯃꯨꯛꯀ ꯆꯥꯅꯤꯡꯉꯦꯅ ꯍꯥꯏꯔꯤꯃꯦ ꯍꯧꯖꯤꯛ ꯀꯟꯅ ꯃꯥꯖꯨ ꯉꯥꯄꯔ꯭ꯨꯝ ꯆꯥꯅꯤꯡꯉꯦꯅ ꯆꯥꯕ ꯌꯥꯗ꯭ꯔꯁꯨ ꯆꯥꯅꯤꯅ
ꯂꯥꯏ ꯅꯨꯡꯁꯤꯠ ꯂꯩꯕꯥꯗꯤ
ꯂꯥꯏ ꯅꯨꯡꯁꯤꯠ ꯂꯩ ꯀꯩꯅꯣ ꯃꯉꯥꯟꯗꯤ ꯈꯪꯗ꯭ꯔꯣ
ꯀꯃꯥꯏꯟ ꯇꯧꯒꯦ ꯍꯥꯏꯖꯦ ꯃꯥ ꯂꯥꯏ ꯅꯨꯡꯁꯤꯠ ꯂꯩꯕꯖꯦ
ꯂꯥꯏ ꯅꯨꯡꯁꯤꯠ ꯃꯥꯏ ꯃꯥ ꯀꯩꯅꯣ ꯇꯧ ꯌꯥꯗꯤꯌꯦ ꯂꯥꯏ ꯍꯔꯥꯎꯕ